ꯇꯥꯇꯇꯇꯇ ꯇꯥꯔꯕꯣ ꯇꯥꯔꯕꯣ
ꯇꯥꯏꯌꯦ ꯌꯥꯔꯕꯣ
ꯎꯨꯝ ꯉꯁꯥꯏꯒꯤꯗꯣ ꯀꯩꯅꯣꯗꯒꯤ ꯈ ꯍꯣꯏ ꯀꯩꯅꯣꯗ ꯁꯃꯤꯗ ꯀꯩꯅꯣꯗꯣ ꯃꯣꯏ ꯂꯣꯏꯔꯛꯄꯩꯗ ꯃꯦꯟꯕ ꯃꯦꯟꯕꯗꯨꯗ ꯃꯅꯤ ꯀꯨꯏ ꯉꯥꯡꯒꯤ ꯉꯥꯡꯗꯦ ꯑꯗꯨꯗ ꯑꯩꯅ ꯉ ꯉꯥꯡꯗꯤ ꯏꯔꯨꯕ
ꯑ ꯑꯗꯨꯗꯤ ꯌꯥꯔꯔꯣꯏ ꯎꯨꯝ ꯍꯩꯄꯥꯗꯤ
ꯑꯗꯣ ꯑꯃꯨꯛ ꯑꯃꯨꯛ ꯂꯥꯛꯑꯦ ꯃꯊꯟꯗ ꯑꯗꯨꯒ ꯍꯧꯖꯤꯛ ꯑꯃꯨꯛ ꯂꯨꯏ ꯑꯩ ꯅꯉꯣꯟꯗ ꯀꯣꯜ ꯇꯨꯕ ꯀꯥꯟꯗ ꯀꯌꯤꯝ ꯇꯧꯈ꯭ꯔꯦ ꯍꯥꯏ ꯑꯗꯨꯅꯗ ꯍꯧꯖꯤꯛꯃꯨꯛ ꯂꯣꯏꯅ ꯊꯣꯛꯂꯛꯑꯦꯕ ꯅꯧꯅ ꯑꯃꯨꯛ ꯂꯣꯏ ꯃꯦꯟ ꯌꯥꯏꯑꯕ ꯀꯣ ꯅꯧꯅ ꯃꯨꯛ ꯂꯣꯏ ꯃꯦꯜꯂꯨ ꯗꯒ ꯊ꯭ꯔꯤ ꯌꯧꯒ꯭ꯔꯦ ꯌꯥꯔꯦ
ꯑꯗꯣ ꯍꯥꯏꯌꯨꯗꯅ ꯃꯈꯨꯠ ꯌꯥꯎꯔꯤ ꯑꯣꯏꯔꯝꯅꯤꯅꯦ ꯑꯩ ꯂꯝ-ꯀꯣꯏ ꯆꯠꯇꯕ ꯌꯥꯝ ꯀꯨꯏꯔꯦ
ꯀꯔꯤ ꯂꯝ ꯆꯠꯅꯤꯡꯉꯤꯅꯣ
ꯑꯁ ꯈꯪꯗꯦꯉꯣ ꯑꯩ ꯈꯥ ꯂꯝꯍꯥꯡ-ꯇꯨꯝꯍꯥꯡ ꯈꯔ ꯑꯣꯏꯕ ꯑꯥꯏꯡꯕꯒ ꯆꯥꯕ ꯌꯥꯕ ꯃꯐꯝ ꯆꯠꯅꯤꯡꯉꯦ-
ꯂꯝ ꯀꯣꯏꯕ ꯍꯥꯏꯔꯒ ꯅꯍꯥꯟꯗꯣ ꯑꯩꯁꯦ ꯁꯥꯏꯅꯤꯛꯇ ꯎꯨꯝ ꯀꯩꯅꯣ ꯌꯥꯎꯕ ꯆꯠꯂꯦꯕꯀꯣ ꯈ ꯑꯣꯖꯥ ꯀꯧꯋꯦ ꯍꯥꯏꯕꯗꯣ ꯑꯗꯨꯒꯤꯗ ꯑꯁꯤꯒꯤ ꯁꯥꯏꯅꯤꯛ ꯄꯥꯡꯒꯩꯒꯤꯗꯣ
ꯑꯣ
ꯑꯗꯨꯗꯩꯗ ꯑꯩꯈꯣꯏꯁꯦ ꯔꯤꯇꯟ ꯂꯣꯏꯔꯦ ꯔꯤꯇꯟ ꯂꯣꯏꯔꯀꯥꯟꯁꯤꯗ ꯄꯨꯡꯁꯦ ꯕꯥꯔꯣ ꯈꯔ ꯍꯦꯜꯂꯛꯑꯦꯕꯀꯣ ꯑꯃ ꯇꯥꯔꯝ-ꯗꯣꯔꯦ ꯑꯃ ꯇꯥꯗꯣꯔꯀꯥꯟꯁꯤꯗ ꯑꯩꯒ ꯏꯃꯥꯟꯅꯕ ꯑꯃꯒꯥꯅꯦꯕ
ꯎꯨꯝ
ꯎꯝ ꯑꯗꯨ ꯏꯃꯥꯟꯅꯕ ꯈꯣꯏꯅꯤꯗꯣ ꯀꯥꯟꯅꯗꯦ ꯄꯩꯈꯥꯁꯨ ꯍꯥꯏꯗꯣꯛ ꯍꯥꯏꯗꯤ ꯅꯨꯃꯤꯠꯇꯨꯗ ꯍꯥꯏꯗꯣꯛꯀꯗꯣꯏꯅꯦꯕ ꯈꯥꯗꯣ ꯍꯥꯏꯗꯣꯛꯇꯧꯁꯨ ꯋꯥꯠꯂꯤꯕꯅꯤꯅ ꯒꯔꯤ ꯊꯧꯔꯨꯁꯦꯅ ꯄꯨꯈꯥꯎꯔꯣꯝꯗ ꯍꯥꯏꯗꯔꯛꯑꯁꯤ ꯄꯨꯈꯥꯎꯔꯣꯝꯗ ꯁꯤꯟꯅꯔꯤꯗꯣ ꯐꯖꯕꯅꯦꯅ ꯃꯥ ꯃꯥꯗꯤꯝ ꯆꯠ ꯇ꯭ꯔꯤ ꯍꯥꯏꯔꯦ ꯒꯥꯔꯤ ꯊꯥꯎ ꯍꯥꯟꯖꯤꯜꯂꯦ ꯄꯥꯡꯒꯩꯗꯒꯤ ꯑꯗꯨꯒ ꯊꯧꯔꯦ ꯄꯨꯈꯥꯎꯗ ꯊꯧꯔꯦ ꯑꯩꯁ ꯄꯨꯔꯦ ꯑꯗꯨꯒ ꯊꯧꯔꯒ ꯑꯩꯈꯣꯏ ꯁꯨꯝ ꯊꯧꯔꯒ ꯍꯦꯟꯖꯟꯕ ꯌꯥꯗꯕ ꯃꯐꯝ ꯂꯩꯗꯅꯀꯣ ꯎꯨꯝ ꯆꯠꯂꯒ ꯗꯣꯂꯥꯏ ꯊꯥꯕꯤ ꯇꯔꯦꯕ ꯀꯣ ꯗꯣꯂꯥꯏ ꯊꯥꯕꯤꯗ ꯍꯤꯞꯄ ꯈꯥꯎꯗꯣꯗꯨ ꯎꯝ ꯃꯤꯗ ꯍꯪꯉ-ꯍꯪꯉꯒ ꯇꯞ ꯇꯞ ꯊꯧꯔꯦ ꯃꯤꯗ ꯍꯪꯉ-ꯍꯪꯉ ꯆꯠꯂꯦ ꯌꯨꯝ ꯇꯥꯗ꯭ꯔꯤꯕꯥꯎ ꯑꯗꯨꯝ ꯆꯠ ꯁꯤꯅ ꯌꯨꯝ ꯇꯥꯕ ꯂꯣꯏꯁꯤꯜꯂꯦꯑꯦꯅꯦ
ꯎꯨꯝ
ꯗ ꯍꯪꯉꯦ ꯗꯨꯀꯥꯟ ꯑꯃ ꯐꯝꯃꯝꯃꯦ ꯗꯨꯀꯥꯟꯗ ꯍꯪꯉꯦ ꯀꯗꯥꯥꯏꯐꯥꯎ ꯆꯠꯄ ꯌꯥꯒꯦꯅ ꯑꯗ ꯃꯣꯏꯅ ꯒꯦꯠ ꯑꯃ ꯑꯗꯨꯝ ꯑꯥ ꯃꯣꯏꯗꯒꯤ ꯃꯤꯇꯔ ꯀꯨꯟ ꯀꯨꯟꯃꯨ ꯃꯤꯇꯔ ꯀꯨꯟꯃꯨꯛ ꯍꯥꯏꯁꯦ ꯆꯠꯂꯒ ꯃꯤꯇꯔ ꯀꯨꯟ ꯃꯤꯇꯔ ꯌꯥꯡꯈꯩꯃꯨꯛ ꯆꯠꯂꯒ ꯒꯦꯠ ꯑꯃ ꯂꯩꯌꯦꯕꯀꯣ ꯈꯩ ꯗꯨꯗꯒꯤꯗꯤ ꯍꯦꯟꯖꯤꯟ ꯌꯥꯗ꯭ꯔꯦ ꯁꯤꯗꯩꯗꯤ ꯅꯣꯏ ꯍꯦꯟꯖꯤꯟꯕ ꯌꯥꯔꯣꯏꯅ ꯍꯥꯏꯌꯦ ꯆꯤꯡ ꯀꯥꯈꯠꯈ꯭ꯔꯦꯕ ꯆꯤꯡ ꯑꯣꯏ ꯃꯣꯡꯁꯣꯡ ꯉꯥꯛ ꯑꯣꯏꯈ꯭ꯔꯦꯕꯀꯣ ꯃꯊꯛꯇ ꯑꯗꯨꯅ ꯑꯇꯩꯗꯤ ꯍꯦꯟꯖꯜꯂꯨꯔꯅꯨ ꯅꯈꯣꯏꯗꯨ ꯑꯗꯨꯗꯒꯤ ꯃꯃꯥꯏ ꯂꯩꯔꯒ ꯍꯜꯂꯛꯑꯦ
ꯎꯨꯝ
ꯍꯜꯂꯛꯑꯀꯥꯟꯗ ꯑꯥ ꯀꯩꯅꯣꯁꯦ ꯑꯩꯈꯣꯏꯒꯤ ꯁꯋꯣꯝꯕꯨꯡ ꯇꯥꯕ ꯌꯥꯕ ꯂꯝꯕꯤ ꯑꯃ ꯂꯩꯔꯝꯃꯦ ꯑꯗꯨ- ꯊꯧꯗꯔꯑꯀꯥꯟꯗ ꯁꯥꯋꯣꯝꯕꯨꯡ ꯇꯥꯕ ꯌꯕ ꯂꯝꯕꯤꯁꯦ ꯌꯥꯝ ꯅꯥꯜ ꯀꯩꯅꯣꯒ ꯀꯩꯕꯤ ꯈꯨꯂꯦꯟ ꯍꯥꯏꯕ꯭ꯔ
ꯎꯨꯝ ꯀꯩꯕꯤ ꯀꯩꯕꯤ ꯎꯨꯝ
ꯑꯗꯨ ꯂꯝꯕꯤꯒꯗꯣ ꯌꯥꯝ ꯅꯥꯜꯂꯦ
ꯎꯝ ꯅꯥꯟꯕꯅꯤ ꯆꯤꯡ ꯆꯤꯡ ꯃꯆꯥ ꯃꯆꯥꯒ ꯂꯩꯕꯗꯣ
ꯑ ꯑꯥ ꯑꯗꯨꯗ ꯊꯧꯔꯛꯑꯦ ꯏꯕꯅꯤꯗꯣ ꯃꯥꯁꯨ ꯃꯥꯏ ꯒꯥꯔꯤ ꯑꯃ ꯑꯩꯁꯨ ꯑꯩ ꯒꯥꯔꯤ ꯑꯃ ꯊꯧꯔꯒ ꯀꯥꯈꯠꯂꯛꯑꯦ ꯍꯜꯂꯛꯑꯒ ꯁꯒꯣꯝꯕꯨꯡ ꯇꯥꯔꯦ ꯁꯒꯣꯝꯕꯨꯡ ꯇꯥꯔ ꯑꯗꯨꯒ ꯑꯃꯨꯛ ꯑꯩꯈꯣꯏꯁꯦ ꯅꯣꯏꯔꯣꯝꯒꯤ ꯔꯤꯡ ꯔꯤꯡ ꯔꯣꯗ ꯑꯃ ꯂꯩꯕꯗꯣ
ꯎꯝ ꯑꯅꯧꯕꯗꯣ
ꯑ ꯑꯩꯅ ꯑꯃꯨꯛ ꯑꯥꯗ ꯀꯥꯈꯠꯁꯦꯅ ꯍꯥꯏꯕ ꯆꯤꯡꯗ ꯀꯥꯈꯠꯁꯦꯅ ꯎꯝ ꯑꯩꯈꯣꯏꯒꯤ ꯑꯃ ꯄꯣꯊꯥꯐꯝ ꯑꯣꯏꯕ ꯌꯥꯕ ꯆꯤꯡꯗ ꯃꯤ ꯀꯄꯜ ꯀꯄꯜꯒ ꯌꯥꯝ ꯂꯥꯛꯄꯗꯣ ꯃꯐꯝ ꯂꯩꯗꯥꯏꯅꯦ ꯍꯣ ꯑꯗꯨꯗ ꯊꯧꯁꯦꯅ ꯇꯦꯟꯁꯤꯠ ꯔꯣꯗ ꯑꯥ ꯃꯊꯛꯀꯤꯗꯣ ꯀꯣꯝꯕꯤꯔꯩ ꯒꯥꯔꯗꯦꯟꯒ ꯂꯩꯕ ꯑꯥ ꯃꯊꯛꯀꯤꯗꯣ ꯑꯗꯣꯝꯗ ꯆꯠꯁꯦꯅ ꯑꯩꯅ ꯍꯥꯏꯕꯗꯨꯗ ꯊꯧꯖꯤꯜꯂꯛꯄꯗꯨꯗ ꯑꯩꯈꯣꯏꯒꯤ ꯀꯣꯟꯁꯝ ꯇꯣꯝꯕꯒ ꯁ꯭ꯀꯨꯜꯒꯤ ꯑꯃ ꯂꯩꯗꯥꯏ ꯍꯥꯏꯖꯤꯟꯕꯝ ꯑꯃ ꯑꯗꯨꯗ ꯍꯩꯖꯤꯜꯂꯛꯄꯗꯨꯗ ꯔꯤꯡ ꯔꯣꯗꯇꯣ ꯇꯥꯔꯝꯃꯦ ꯑꯦ ꯔꯤꯡ ꯔꯣꯗꯇꯣ ꯊꯧꯔꯨꯁꯦ ꯑꯝꯇ ꯊꯧꯗ꯭ꯔꯤ ꯆꯪꯉꯨꯁꯦ ꯔꯤꯡ ꯔꯣꯗꯇꯨꯗ ꯊꯧꯔꯛꯑꯦ ꯊꯧꯔꯒ ꯑꯗꯩ ꯀꯥꯈꯠꯂꯒ ꯑꯥ ꯃꯊꯛꯄꯨꯛ ꯀꯥꯈꯠꯂꯦ ꯀꯈꯥꯠꯂꯒ ꯈꯣꯏꯗꯣ ꯍꯩ ꯃꯍꯤ ꯑꯃ ꯊꯛꯁꯦ ꯉꯥꯏꯍꯥꯛꯇꯪ ꯂꯩꯒꯤꯁꯦꯅ ꯑꯩꯅ ꯉꯥꯏꯔ ꯊꯥꯛꯑꯦ ꯊꯛ ꯑꯒ ꯑꯩꯁꯦ ꯑꯩꯈꯣꯏꯁꯦ ꯃꯥꯅꯦ ꯍꯟꯂꯁꯤꯔꯥ ꯈꯣꯠꯂꯁꯤꯔꯥ ꯍꯥꯏꯅꯕꯗꯨꯗ ꯁꯅꯥꯃꯍꯤ ꯀꯤꯌꯣꯡꯁꯨ ꯂꯥꯞꯇ꯭ꯔꯦ ꯁꯤꯗꯒꯤ ꯅꯛꯑꯦꯅ ꯍꯥꯏꯕ ꯑꯩꯅ ꯃꯥꯁꯨ ꯑꯝꯇ ꯀꯥꯗꯩ ꯃꯥꯁꯨ ꯊꯧꯒꯠꯂꯨꯁꯦ ꯑꯃꯨꯛ ꯍꯥꯏꯔꯦ ꯈꯣꯏ ꯁꯅꯝꯃꯤ ꯌꯨꯝ ꯀꯥꯈꯠꯂꯛꯑꯦ ꯊꯧꯒꯠꯂꯛ ꯀꯥꯟꯗ ꯌꯧꯔꯛꯑꯕꯅꯤꯅ ꯂꯥꯏꯁꯨ ꯈꯣꯏꯔꯝ ꯊꯣꯛꯑꯦ ꯄꯨꯡ ꯑꯍꯨꯝ ꯑꯍꯨꯝ ꯑꯍꯨꯝ ꯃꯈꯥꯏꯃꯨꯛ ꯇꯥꯔꯛꯑꯦ ꯑꯗꯨ꯭ꯋꯥꯏꯗꯀꯣ ꯑꯍꯨꯝ ꯃꯈꯥꯏꯃꯨꯛ ꯇꯥꯔꯦ ꯍꯥꯏ ꯑꯩꯈꯣꯏꯗꯣ ꯊꯧꯒꯠꯂꯒ ꯂꯥꯏ ꯈꯣꯏꯔꯝ ꯊꯣꯛꯁꯦꯅ ꯈꯣꯏꯔꯝ ꯊꯣꯛꯑꯦ ꯑꯩꯈꯣꯏ ꯂꯨꯄꯥ ꯀꯨꯟ ꯀꯨꯟ ꯌꯥꯎꯋꯦꯅ ꯆꯪꯉꯒ ꯑꯈꯣꯏ ꯑꯗꯨꯒꯤ ꯁꯅꯥꯃꯤꯍꯤ ꯀꯤꯌꯣꯡꯒꯤꯗꯣ ꯃꯃꯥꯡꯗ ꯈꯣꯏꯔꯝꯕꯗꯤ ꯀꯨꯏꯗ꯭ꯔꯤ ꯃꯤ ꯂꯩꯔꯝꯃꯤ ꯗꯝꯅꯤꯅ ꯑꯩꯈꯣꯏꯗꯤ ꯃꯄꯥꯟꯗꯩ ꯑꯗꯨꯝ ꯈꯣꯏꯔꯝꯃꯝꯃꯦꯕꯀꯣ ꯑꯗꯣ ꯅꯍꯥꯟꯗꯨꯗꯤ ꯃꯤ ꯂꯩꯔꯝꯃꯦ ꯑꯁꯪꯕ ꯑꯃꯀꯣ ꯑꯗꯨꯗ ꯑꯥ ꯃꯈꯥꯗ ꯀꯨꯝꯊꯧꯑꯣꯅ ꯃꯥꯅ ꯃꯈꯥꯗ ꯀꯨꯝꯊꯍꯜꯂꯒ ꯀꯠꯂꯀꯥꯟꯗ ꯈꯣꯏꯔꯝꯃꯝꯃꯦ ꯑꯗꯨꯝ ꯑꯗꯨꯃꯥꯏꯅ ꯇꯧꯔ ꯊꯣꯛꯂꯛꯑꯦ ꯑꯗꯒꯤꯗꯤ ꯊꯧꯗꯔꯛꯑꯦ ꯑꯗꯨꯒ ꯍꯟꯈ꯭ꯔꯦ ꯃꯥꯁꯨ ꯑꯗꯒꯤꯗꯤ ꯑꯩꯁꯨ ꯃꯥ ꯍꯥꯏꯗꯤ ꯀꯩꯅꯣꯗꯣ ꯔꯤꯇꯔꯟꯗꯣ ꯈꯜꯂꯔꯣꯏ ꯈꯟꯕꯒꯤꯅꯦꯕ ꯑꯩꯁꯨ ꯔꯤꯇꯔꯟꯗꯣ ꯈꯜꯂꯔꯣꯏꯗꯤ ꯈꯪꯉꯦꯕꯀꯣ ꯑꯩꯁꯨ ꯐꯖꯅ ꯇꯧꯔꯝꯗ꯭ꯔꯦꯕ ꯇꯤꯖꯤ ꯊꯤ ꯂꯦꯕꯦꯜ ꯍꯥꯏꯔꯒ ꯀ꯭ꯂꯥꯁ ꯇꯨꯌꯦꯜꯞ ꯂꯣꯏꯔꯒ ꯑꯦ ꯗꯤ ꯑꯦꯒꯨꯝꯕꯒꯤ ꯂꯦꯕꯦꯜꯗ ꯍꯪꯉꯛꯈ꯭ꯔꯦ ꯑꯗꯨꯅ ꯑꯗꯨꯝ ꯌꯥꯗ꯭ꯔꯦꯕ ꯐꯂꯣꯞ ꯆꯠꯈ꯭ꯔꯦꯕꯀꯣ
ꯑꯗꯨꯒ ꯑꯗꯨꯝ ꯍꯥꯏꯐꯦꯠꯇꯪꯗꯤ ꯌꯦꯡꯉꯨꯈꯤꯒꯦ ꯄꯨꯡ ꯃꯔꯤ ꯃꯈꯥꯏ ꯑꯗꯨꯋꯥꯏꯗ ꯍꯥꯏꯗꯣꯛꯀꯅꯤ ꯍꯥꯏ ꯄꯨꯡ ꯃꯔꯤ ꯃꯈꯥꯏ ꯃꯉꯥ ꯁ꯭ꯋꯥꯏꯗ
ꯆꯪꯉꯒ ꯌꯦꯡꯉꯦ ꯉꯥꯏꯔꯦ ꯈꯥꯏꯗꯣꯛꯑꯦ ꯃꯥꯛꯇꯣ ꯅꯦꯝꯇꯤꯛ ꯅꯦꯝꯃꯦ ꯈꯟꯗ꯭ꯔꯦ ꯑꯗꯨꯃꯥꯏꯅ ꯇꯧꯔꯀꯥꯟꯗ ꯍꯜꯂꯦ ꯌꯨꯝꯗ
ꯎꯝ
ꯇꯣꯏꯅ ꯑꯗꯨꯏ ꯅꯨꯃꯤꯠꯇꯨꯃ ꯐꯖꯅ ꯊꯧꯔꯦ ꯉꯔꯥꯡ ꯅꯍꯥꯟꯗ ꯑꯣꯏꯔ ꯃꯥꯜꯂꯦ
ꯑꯩꯅ ꯆꯠꯅꯤꯡꯉꯤꯁꯦ ꯂꯧꯀꯣꯏ ꯄꯥꯠꯇꯣ ꯌꯥꯝ ꯆꯠꯅꯤꯡꯉꯦ ꯀꯨꯏꯔꯦ ꯑꯉꯥꯡ ꯑꯣꯏꯉꯩꯗꯀꯣ ꯆꯠꯈꯤꯕꯅꯦꯕ
ꯂꯧꯀꯣꯏ ꯄꯥꯠꯀꯅꯤ ꯉꯔꯥꯡꯁꯨ ꯑꯃꯨꯛ ꯑꯩꯁꯦ ꯕꯤꯁꯦꯝꯄꯨꯔ ꯆꯠꯂꯦ ꯏꯃꯥꯒꯤ ꯑꯅꯥꯕ ꯌꯦꯡꯕꯀꯣ ꯑꯩꯈꯣꯏ ꯃꯥꯏ ꯅꯥꯀꯣꯡꯗꯣ ꯇꯥ ꯕꯀꯣ ꯅꯥꯀꯣꯡ ꯅꯥꯀꯟꯗ ꯑꯃ ꯇꯥꯗ꯭ꯔꯦꯕ ꯑꯗꯨꯗꯨꯅ ꯑꯗꯨꯒꯤ ꯌꯦꯡꯕ ꯆꯠꯄꯅꯦ ꯑꯗꯨꯅ ꯍꯤꯌꯔꯤꯡ ꯑꯦꯠ ꯍꯥꯞꯇꯔꯥꯗꯤ ꯌꯥꯔꯔꯣꯏ ꯍꯥꯏ ꯑꯗꯨꯅ ꯂꯧꯀꯣꯏ ꯄꯥꯠ ꯇꯒꯤꯗꯤ ꯑꯗꯨꯝ ꯆꯪꯕ ꯑꯗꯨꯝ ꯑꯗꯨꯝ ꯀꯣꯏꯅ ꯆꯠ ꯂꯩꯔ ꯄꯣꯠꯅꯤꯗ
ꯀꯩꯅꯣ ꯇꯧꯕ ꯊꯥꯏꯅ ꯑꯉꯥꯡ ꯑꯣꯏꯅ ꯆꯠꯄꯗꯣ ꯑꯗꯨꯒ ꯈꯔ ꯂꯩꯔꯒ ꯃꯤ ꯇꯥꯏ ꯈꯣꯠꯂꯦ ꯇꯧꯕꯗꯩꯩ ꯆꯪꯍꯜꯂꯨꯗ꯭ꯔꯦꯗꯅ
ꯀꯩꯕ ꯀꯩ ꯇꯥꯕ
ꯃꯤ ꯍꯤ ꯇꯥꯁꯜꯂꯤ ꯈꯣꯠꯆꯤꯜꯂꯤ ꯇꯧꯕꯗꯣ ꯂꯥꯏ ꯂꯩ ꯀꯥꯏꯅ ꯇꯧꯅꯕꯗꯣ ꯈꯔ ꯇꯧꯅꯕꯅꯦꯕ ꯑꯗꯨꯗ ꯆꯪꯉꯨꯗ꯭ꯔꯦꯕ ꯑꯗꯣ ꯍꯧꯖꯤꯛꯀꯥꯟ ꯍꯥꯏ ꯍꯥꯏꯇꯥꯔꯦ ꯈꯔꯗꯤ ꯈꯔꯒꯤ ꯊꯥ ꯈꯔ ꯃꯃꯥꯡꯗ ꯃꯌꯥꯝꯁꯣ ꯐꯖꯩ ꯀꯥꯏꯅ ꯐꯣꯇꯣꯒ ꯊꯥꯒꯠꯅꯕꯁꯨ ꯎꯏꯕ ꯂꯧꯀꯣꯏ ꯄꯥꯠꯀꯤ ꯅꯥꯀꯟꯗꯒꯒ ꯅꯝꯃꯒ ꯃꯥꯏ ꯄ꯭ꯂꯦꯠ ꯍꯥꯏꯒꯗ꯭ꯔꯥ ꯀꯩ ꯍꯥꯏꯒꯦ ꯐꯝꯄꯥꯛ ꯍꯥꯏꯒꯗ꯭ꯔꯥ ꯑꯃ ꯏꯁꯤꯡ ꯃꯊꯛꯇꯒ ꯁꯥꯕ ꯃꯌꯦꯛ ꯂꯩ ꯃꯥꯂꯦ ꯃꯄꯥꯟꯗ ꯑꯗꯨ ꯀꯗꯣ ꯐꯖꯔꯦ ꯐꯖ ꯃꯥꯜꯂꯦꯕ
ꯑꯩꯁꯨ ꯇꯨ ꯊꯥꯎꯖꯟ ꯅꯥꯏꯟꯇꯤꯟ ꯑꯩꯠꯇꯤꯟ ꯅꯥꯏꯟꯇꯤꯟ ꯁ꯭ꯋꯥꯏꯗ ꯆꯠꯂꯨꯏ ꯑꯗꯏ ꯍꯦꯟꯅ ꯆꯠꯇ꯭ꯔꯤ꯫
ꯎꯝ ꯑꯗꯨꯒ ꯈꯣꯡꯖꯣꯝꯒꯤꯁꯨ ꯑꯥ ꯃꯅꯨꯡ ꯅꯥꯀꯟꯗ ꯆꯪꯉꯒ ꯄꯨꯈ꯭ꯔꯤ ꯑꯃ ꯂꯩꯕꯗ꯫
ꯑꯥ ꯑꯗꯨ ꯉꯔꯥꯡ ꯈꯛꯇꯪ ꯑꯩ ꯎꯏꯌꯦ ꯉꯔꯥꯡ ꯈꯛꯇꯪ꯫
ꯑꯗꯨꯁꯨ ꯐꯖꯗ꯭ꯔꯣ꯫
ꯅ ꯊꯧꯗꯔꯛꯄꯩꯗꯣ꯫ ꯊꯧꯗꯔꯛꯄ ꯚ꯭ꯌꯨꯗꯨ ꯌꯥꯝ ꯐꯖꯩꯌꯦ꯫
ꯑꯑꯥꯏꯂꯦꯟꯒꯤ ꯇꯥꯏꯞꯇ ꯑꯃ ꯂꯩꯕꯅꯦꯕ ꯀꯩꯅꯣꯃ ꯑ ꯆꯤꯡꯗꯨ ꯃꯆꯥ ꯑꯃ ꯁꯦꯝꯃꯒ
ꯑꯗꯨ ꯃꯐꯝꯗꯣ
ꯑꯩ ꯈꯪꯉꯤ ꯆꯪꯉꯨꯔꯒ ꯀꯩꯅꯣ꯫
ꯑꯣ ꯅꫭꯏ
ꯈꯣꯡꯖꯣꯝ ꯃꯅꯨꯡꯗꯤ ꯆꯪꯉꯨꯔꯦꯕ ꯑꯗꯨ ꯍꯧꯖꯤꯛ ꯀꯤ ꯃꯐꯝꯗꯨꯗꯤ ꯈꯪꯉꯒꯅꯦ ꯑ ꯗꯥꯏꯔꯦꯛ ꯆꯪꯗ꯭ꯔꯤꯕ꯫
ꯅꯣꯏꯅ ꯈꯣꯡꯖꯣꯝꯝ ꯍꯥꯏꯁꯤꯕꯨ ꯀꯩꯅꯣꯗꯔꯣ ꯈꯣꯡꯖꯣꯝ ꯋꯥꯔ ꯃꯦꯃꯣꯔꯤꯌꯦꯜꯗ
ꯍꯣꯏ ꯑꯗꯨꯏ ꯃꯅꯨꯡ ꯆꯪꯗꯣꯏꯕ꯫ ꯑꯗꯨ ꯃꯅꯨꯡ ꯆꯪꯉꯒꯅꯦ ꯅꯥꯀꯟꯗ ꯆꯠꯇꯣꯏꯕ꯫ ꯀꯟꯗ꯫ ꯃꯥꯒꯤ ꯀꯩꯅꯣꯗꯣ ꯑ ꯃꯊꯛꯇ ꯀꯥꯈꯠꯂꯔꯣꯏꯕ꯫ ꯅꯀꯟ ꯔꯥꯏꯠ ꯁꯥꯏꯠ ꯍꯥꯏꯒꯗ꯭ꯔꯥ ꯃꯈꯥꯔꯣꯝ ꯊꯥꯏꯠ ꯁꯥꯏꯗꯠꯇ ꯍꯥꯏꯇꯥꯔꯦꯀꯣ꯫
ꯎꯝ꯫
ꯃꯈꯥꯔꯣꯝ ꯁꯥꯏꯗꯠꯇ ꯊꯧꯔꯒ ꯍꯧꯖꯤꯛꯀꯤꯗꯣ ꯄꯨꯈꯤ ꯃꯄꯥꯟ ꯑꯣꯏ ꯇꯧꯕꯅꯦꯕ ꯃꯥꯏꯗꯣ꯫ ꯑꯗꯨꯗꯁꯨ ꯍꯧꯖꯤꯛꯀꯤ ꯑꯩꯅ ꯍꯥꯏꯕꯗꯣ ꯃꯣꯏꯔꯥꯡꯗꯒ ꯇꯧꯕ ꯅꯥꯀꯟ ꯑ ꯆꯪꯕꯝꯒꯤ ꯅꯥꯀꯟ ꯎꯄꯥꯛꯀ ꯊꯥꯕꯗꯣ ꯑꯗꯨ ꯇꯧꯔꯒ ꯑꯗꯨꯝ ꯐꯖꯕ ꯃꯥꯜꯂꯦ ꯏꯪ - ꯏꯪ ꯂꯥꯎꯔꯒ꯫
ꯈꯪꯗꯦꯅꯦ ꯑꯗꯨꯁꯨ ꯆꯠꯂꯨꯕ ꯌꯥꯏꯅꯤꯇꯪ ꯑꯗꯨꯅꯤ ꯍꯧꯖꯤꯛꯁꯦ ꯅꯨꯡꯁꯥ ꯁꯥꯕꯅꯤꯅꯅꯦ ꯑꯩꯁꯨ ꯌꯨꯝꯗ ꯂꯩꯇꯟꯕꯅꯤꯅ ꯒꯥꯔꯤ ꯊꯧꯗꯣꯛꯑ ꯀꫭꯏꯆꯠ ꯆꯠꯄ꯫
ꯁꯨꯡ ꯆꯠ ꯍꯦꯛ ꯆꯠꯇ꯭ꯔꯦꯍꯦ ꯑꯩꯗꯤ ꯀꯩꯅꯣꯅꯦ ꯑꯗꯨꯝ ꯀꯩꯅꯣ ꯃꯃꯥꯡ ꯊꯥ ꯄ꯭ꯔꯤꯜꯗꯣ ꯂꯥꯏꯔꯤꯛ ꯈꯔ ꯄꯥꯔꯦ ꯑꯗꯒꯤ ꯊꯦꯁꯤꯁ ꯀꯤ ꯀꯩꯒꯤꯗꯨꯒꯤ ꯂꯥꯏꯔꯤꯛ ꯈꯔ ꯄꯥ ꯍꯧꯔꯝꯃꯦ ꯍꯧꯖꯤꯛ ꯊꯦꯁꯤꯁ ꯑꯃ ꯂꯧꯁꯜꯂꯒ ꯄꯥꯗ꯭ꯔꯤ ꯑꯗꯩ ꯀꯣꯏꯕꯁꯤꯁꯨ ꯑꯩꯈꫭꯏꯅ ꯈꯜꯂꯤꯅꯦ ꯑꯩꯩꯅ ꯈꯜꯂꯤꯅꯦ ꯑꯩꯉꯣꯟꯗ ꯁꯨꯝ ꯍꯥꯏꯅꯦ ꯇꯔꯣꯠ ꯀꯥꯡꯕꯨꯅ ꯅꯪꯁꯦ ꯅꯁꯥꯒꯤ ꯃꯊꯥ ꯁꯥꯥꯟꯅꯕ ꯍꯣꯠꯅꯔꯤꯉꯩꯗ ꯍꯥꯏꯗꯤ ꯀꯩ ꯍꯥꯏꯒꯦ ꯊꯕꯛ ꯍꯥꯏꯗꯤ ꯀꯣꯏꯊꯣꯛꯄ ꯅꯠꯇ꯭ꯔꯒ ꯉꯥꯛ ꯐ꯭ꯔꯦꯁ ꯑꯣꯏꯊꯣꯛꯄ ꯁꯤꯁꯦ ꯀꯌꯥ ꯇꯧ ꯇ꯭ꯔꯦ ꯃꯁꯤ ꯌꯥꯝ ꯃꯥꯡꯖꯔꯛꯀꯅꯤ ꯍꯥꯏꯔꯤꯕ꯫
ꯎꯝ꯫ ꯊꯟꯗꯅꯦ ꯍꯧꯖꯤꯛ ꯆꯠꯂꯤꯁꯦ ꯀꫭ ꯏꯊꯟꯗ ꯑꯩꯅ ꯅꯍꯥꯟꯗꯁꯨꯅꯦ ꯏꯃꯥꯟꯅꯕ ꯌꯥꯎꯍꯜꯂꫭꯏ ꯑꯩ ꯏꯊꯟ ꯆꯠꯀꯦ ꯇꯧꯕꯅꯦ ꯃꯥ ꯏꯟꯅꯔꯛꯀꯦ ꯃꯥ ꯃꯥꯁꯨ ꯊꯕꯛ ꯂꯩꯇꯦ ꯑꯗꯨꯝ ꯂꯥꯛꯀꯦ ꯍꯥꯏꯕꯗꯨ ꯄꯨꯕꯅꯦꯋꯥꯅꯤ ꯑꯩꯁꯨ ꯊꯟꯗꯅ ꯏꯊꯟꯗ ꯏꯊꯟꯗ ꯆꯠꯂꯦ꯫ ꯆꯤꯡꯂꯦꯝꯕꯗꯨꯁꯨ ꯍꯦꯛ ꯍꯧꯋꯦ ꯍꯧꯕꯕꯨꯗꯤꯀꯣ
ꯎꯝ꯫ ꯑꯗꯨꯅꯤꯅꯦ ꯃꯔꯝ ꯂꯩꯇꯗꯤ ꯀꯃꯥꯏꯅ ꯆꯠꯂꯨꯅꯦ꯫
ꯃꯔꯝ ꯂꯩꯇꯕꯤꯗꯅꯤꯆꯠ ꯃꯔꯝ ꯂꯩ ꯇꯥꯕꯤꯗꯅꯤ ꯆꯠꯂꯤꯁꯦ ꯁꯦ ꯍꯧꯖꯤꯛ ꯑꯩ ꯆꯠꯂꯤꯁꯦ ꯃꯔꯝ ꯂꯩꯇꯕꯤꯗ ꯉꯥꯛꯇꯅꯦ ꯏꯊꯟ ꯊꯧꯔꯒ ꯆꯠꯂꯤꯁꯤ
ꯑꯗꯨꯅꯦ ꯑꯗꯨꯅꯦ ꯑꯁ ꯈꯪꯗꯦꯉꯣ ꯑꯩꯗꯤ ꯁꯨꯡꯆꯠ ꯆꯠꯊꯣꯛ ꯇ꯭ꯔꯦ ꯆꯠꯊꯣꯛꯇꯕꯩ ꯃꯊꯛꯇ ꯁꯨꯖꯜꯂꯒ ꯑꯗꯨꯝ ꯂꯩꯔꯦ ꯑꯗꯒꯤ ꯆꯠꯊꯣꯛꯄꯁꯨ ꯐꯥꯎꯗ꯭ꯔꯦ ꯍꯟꯗꯛꯇꯤ ꯑꯅꯥꯕ ꯃꯌꯥꯝꯗꯣ ꯁꯦꯟꯅꯕ ꯍꯣꯠꯅꯕꯗ ꯃꯤꯅꯥ ꯀꯨꯄ ꯑꯃꯥ ꯁꯦꯅꯗꯕꯗ ꯊꯣꯛꯄ ꯃꯥ ꯍꯦꯛꯇ ꯇꯧꯔꯝꯕ
ꯍꯅꯇꯛ ꯂꯣꯏ ꯅꯥꯕꯩ ꯃꯇꯥꯡꯗꯨꯗ ꯑꯩꯅ ꯑꯃꯨꯛ ꯀꯩꯅꯣ ꯑꯗꯣ ꯑꯩ ꯀꯔꯤꯒ ꯗꯪꯀꯥꯔ ꯑꯃ ꯁ꯭ꯋꯥꯏ ꯁꯤꯗꯩꯁꯤꯗ ꯁꯦꯀꯦꯟ ꯍꯦꯟ ꯁꯦꯀꯦꯟ ꯍꯦꯟ ꯌꯦꯡꯕ ꯂꯥꯛ ꯌꯨꯝ ꯂꯩꯕꯗꯨ ꯁꯨꯝ ꯋꯥꯕꯒꯤꯀꯣ ꯁꯦꯀꯦꯅ ꯍꯦꯅ ꯌꯦꯡꯕꯅꯤ ꯈꯪꯗꯦ ꯑꯃ ꯇꯧꯕꯅꯤ ꯈꯪꯗꯦ ꯑꯇꯩ ꯍꯜꯂꯛꯄꯗ ꯅꯍꯥꯟꯃꯨꯛ ꯅꯣꯡꯃ ꯍꯜꯂꯛꯄꯗꯨꯗ ꯑ ꯑꯗꯨ ꯑꯃꯣꯛ ꯊꯦꯡꯅꯔꯦ ꯑꯗꯨꯃꯥꯏꯅ ꯇꯧꯗꯅ ꯈꯨꯨꯝꯟ ꯂꯝꯄꯥꯛꯇ ꯑꯃꯨ ꯆꯥꯉꯥ ꯉꯥꯍꯛ ꯐꯝꯗꯅ ꯋꯥꯔꯤ ꯁ ꯁꯥꯗꯅꯀꯣ ꯋꯥꯈꯟꯁꯦ ꯂꯥꯏꯔꯤꯛꯁꯦ ꯀꯩꯁꯨ ꯄꯥꯅꯤꯡꯗ꯭ꯔꯦ ꯇꯦ ꯋꯥꯈꯜ ꯅꯨꯡꯉꯥꯏꯕꯗꯨ ꯑꯣꯏꯅ ꯄꯥꯝꯕꯗꯣ ꯑꯗꯨꯃꯥꯏꯅ ꯋꯈꯟ ꯅꯨꯡꯉꯥꯏꯕ ꯑꯃ ꯊꯤ ꯂꯩꯔꯦ ꯀꯣꯏꯆꯠ ꯆꯠꯂꯒ ꯑꯗꯨꯝ
ꯎꯝ ꯂ ꯉꯥ ꯆꯣꯅ ꯁꯦ ꯀꯥꯏꯗꯩꯅꯣ
ꯀꯩꯅꯣꯗꯩꯅꯤꯗ ꯎꯈ꯭ꯔꯨꯜꯗꯩꯩꯅꯤꯗ ꯃꯥ ꯁꯤꯗ ꯂꯩꯕꯅꯤ
ꯎꯝ ꯑꯗꯣ ꯁꯦꯀꯦꯟ ꯍꯦꯟꯁꯦ ꯍꯧꯖꯤꯛꯀꯥꯟ ꯊꯥꯏꯅꯗꯤ ꯌꯥꯝ ꯀꯟꯅ ꯆꯠꯅꯕꯁꯦ ꯎꯔꯝꯗꯦ ꯍꯧꯖꯤꯛꯀꯥꯟꯗꯤ ꯌꯥꯝ ꯀꯩꯅꯣ ꯇꯧꯔꯦꯀꯣ
ꯀꯩꯅꯣꯅꯤꯗ ꯁꯤꯁꯦ ꯁꯦꯀꯦꯟ ꯍꯦꯟꯁꯤꯗꯅꯦ ꯑꯩꯈꯣꯏꯅ ꯑꯩꯈꯣꯏꯅ ꯍꯥꯏꯁꯦ ꯃꯤ ꯀꯩꯅꯣ ꯈꯨꯗꯤꯡ ꯅꯠꯇꯦ ꯍꯧꯖꯤꯛꯀꯤ ꯆꯠꯅꯔꯤꯕ ꯏꯁꯇꯥꯏꯜ ꯇ꯭ꯔꯦꯟ ꯑꯉꯥꯡꯁꯤꯡꯒꯤ ꯄꯥꯝꯃꯤꯕ ꯗ꯭ꯔꯦꯁꯁꯤꯡꯁꯦ ꯁꯦꯀꯦꯟ ꯍꯦꯟꯒꯤ ꯊꯤꯞꯇꯤꯁꯤꯗꯅ ꯍꯣꯏ ꯑꯁꯦꯡꯕ ꯀꯔꯤ ꯃꯣꯏꯅ ꯑꯍꯕ ꯌꯣꯜꯂꯛꯄꯁꯤꯗꯗꯤ ꯀꯌꯥ ꯐꯪ ꯗꯦꯕ ꯅꯥꯟꯅ ꯅꯥꯟꯅ ꯑꯗꯨꯝ ꯌꯣꯜꯂꯛꯑꯒꯁꯨ ꯀꯣ ꯁꯦꯀꯦꯟ ꯍꯦꯟ ꯁꯤꯗꯩꯗꯤ ꯂꯣꯏꯅꯃꯛꯁꯦ ꯃꯄꯥꯟ ꯂꯝꯗꯒꯤꯁꯨ ꯄꯨꯔꯛꯄꯅꯦ ꯃꯄꯥꯟ ꯂꯝꯒꯤ ꯏꯁꯇꯥꯏꯜꯗꯨꯗ ꯂꯣꯏꯅꯃꯛ ꯄꯨꯔꯒ ꯂꯥꯛꯄꯅꯤꯅꯅꯦ ꯅꯁꯇꯥꯏꯜ ꯇꯧꯕꯗꯨ ꯆꯞ ꯆꯞ ꯆꯥꯕꯥ ꯇꯥꯏ ꯑꯗꯨꯗꯨꯅ ꯁꯦꯀꯦꯟ ꯍꯦꯟꯗꯩꯩ ꯂꯩꯔꯒꯅ ꯄꯣꯄꯣꯞ ꯇꯥꯕꯗꯣ ꯍꯣꯏ ꯁꯦꯝꯗꯣꯛꯄ ꯈꯤꯇꯪ ꯌꯣꯟꯕ ꯀꯧꯕ ꯁꯦꯝꯗꯣꯛꯄꯗꯨꯅ ꯁꯦꯝꯗꯣꯛꯄꯅꯤꯗꯅꯀꯣ ꯇꯠꯇꯕꯤꯗꯗꯤ ꯄꫭꯞ ꯄꫭꯞ꯫ ꯇꯥꯕ ꯏꯁꯇꯥꯏꯜ ꯇꯧꯔꯛꯄꯗ ꯄꯣꯞ ꯄꯣꯞ ꯇꯥꯕ ꯉꯛꯇ ꯇꯥꯏꯌꯦꯕ ꯑꯗꯨꯗꯨꯅꯅꯦꯕ ꯑꯩꯁꯨ ꯁꯦꯀꯦꯟ ꯍꯦꯟ ꯊꯤꯔꯒ ꯁꯦꯀꯦꯟ ꯍꯦꯟ ꯈ ꯈ ꯁꯦꯠꯂꯦ꯫ ꯑꯗꯣ ꯁꯀꯦꯟ ꯍꯦꯟꯗ ꯑꯃꯨꯛ ꯁꯦꯠꯂꯀꯥꯟꯗ ꯑꯩꯈꯣꯏꯗ ꯑꯃꯨꯛ ꯆꯍꯤꯗꯣ ꯈꯤꯇꯪ ꯂꯤꯔꯛꯑꯕꯅꯤꯅ ꯑꯅꯥꯟꯕ ꯃꯤ ꯇꯤꯜꯂꯛꯄꯗ ꯁꯦꯠꯄ ꯌꯥꯕ ꯗ꯭ꯔꯦꯁ ꯍꯥꯏꯗꯣ꯫
ꯍꯣꯏ ꯄꯥꯝꯃꯛꯄꯅꯦ꯫
ꯄꯥꯝꯃꯛꯄꯒꯤ ꯑꯗꯨꯃꯨꯛ ꯂꯩꯇꯕꯅꯦꯕ ꯍꯧꯖꯤꯛ ꯇꯧꯔꯤꯁꯦ ꯑꯗꯨꯗꯨꯅ꯫ ꯆꯠꯄꯗ ꯏꯁꯇ꯭ꯔꯤꯠ ꯋꯦꯔ ꯍꯥꯏ꯫ ꯇꯥꯔꯦ ꯏꯁ꯭ꯇ꯭ꯔꯤꯠꯇ ꯆꯠꯄꯒꯤ ꯈꯣꯠꯄꯒꯤ ꯗ꯭ꯔꯦꯁ꯫ ꯉꯥꯏꯍꯧꯔꯦꯕ ꯇꯧꯔꯤꯁꯦ ꯅꯥꯟꯅ ꯄꯥꫪꯇꯤꯒꯨꯝ꯫ ꯕꯥ ꯅꯠꯇ꯭ꯔꯒꯅ꯫ ꯐꯪꯁꯟ ꯑꯃꯗ ꯇꯧꯒꯗꯕ ꯗ꯭ꯔꯦꯁꯁꯤ ꯏꯔꯩ ꯂꯩꯍꯧꯗ꯭ꯔꯦ ꯑꯗꯨꯗꯨꯅ꯫
ꯑꯗꯨꯅꯦ ꯗ꯭ꯔꯦꯁꯁꯦ ꯃꯌꯥꯝ ꯂꯩꯊꯣꯛꯀꯦꯁꯨ ꯌꯥꯔꯝꯕꯅꯦ꯫ ꯄꯥꯏ ꯂꯩꯇꯦ ꯍꯟꯇꯛ ꯇꫭꯛꯑꯦ꯫
ꯎꯝ꯫ ꯐꯔꯦꯁꯦ ꯐꯔꯦꯁꯦ ꯑꯗꯣ ꯑꯩ ꯑꯃꯨꯛ ꯀꯣꯟ ꯑꯃꯨꯛ ꯇꯧꯔꯛꯑꯒꯦ ꯀꯣ ꯎꯝ ꯎꯝ ꯊꯝꯃꯦ ꯊꯝꯃꯦ꯫